ꯑꯣ ꯇꯥꯕ꯭ꯔꯣ ꯍꯣꯟꯃꯥꯏ
ꯑꯁ ꯇꯥꯏꯅꯦꯍꯦ
ꯊꯦꯡꯉꯦ
ꯑꯁ ꯊꯦꯡꯉꯦ ꯍꯣꯏ ꯑꯁ ꯅꯪ ꯅꯪꯁꯨ ꯍꯧꯔꯦꯍꯦ ꯅꯪꯒꯤ ꯃꯈꯣꯟꯁꯨ ꯉꯁꯤ ꯅ ꯇ꯭ꯔꯦꯟ ꯑꯃꯨꯛ ꯇꯣꯡꯕ ꯃꯥꯜꯂꯦꯗ ꯅꯪ ꯫
ꯇ꯭ꯔꯦꯟ ꯑꯃꯨꯛ ꯇꯣꯡꯕ꯭ꯔꯥ ꯉꯁꯤ ꯅꯪ ꯫
ꯀꯩꯅꯣ ꯍꯧꯖꯤꯛ ꯑꯩ ꯏꯁꯩ ꯁꯛꯄꯒꯤꯅꯦ
ꯁꯞꯄꯤꯌꯣ ꯫
ꯂꯣꯏꯈ꯭ꯔꯦ ꯃꯇꯝ ꯁꯛꯄ ꯂꯣꯏꯈ꯭ꯔꯦ
ꯆꯥꯛꯇꯤ ꯆꯥꯔꯕꯣ ꯫
ꯍꯣꯏ ꯑꯩꯌꯥ ꯊꯦꯡꯉꯦ ꯍꯧꯖꯤꯛ ꯏꯂꯚꯦꯟ ꯍꯤꯡꯈ꯭ꯔꯦ ꯇꯨꯌꯦꯜꯐ ꯇꯥ ꯇꯥꯒꯅꯤꯌꯦ ꯫
ꯑꯗꯨꯁꯨ ꯊꯦꯡꯅ ꯆꯥꯕ ꯌꯥꯎꯋꯦꯗꯅ ꯫
ꯍꯣꯏ ꯑꯗꯨꯁꯨ ꯑꯩꯈꯣꯏ ꯉꯁꯤꯗꯤ ꯁꯟꯗꯦꯅꯤꯅ ꯫ ꯑꯗꯨꯒꯤ ꯊꯕꯛ ꯂꯩꯇꯕꯒꯤ ꯆꯥꯛ ꯫ ꯀꯩꯅꯣ ꯉꯟꯅꯔꯥ ꯉꯟꯅ ꯉꯥꯟꯅꯒꯤ ꯑꯄꯣꯖꯤꯠꯇ ꯑꯣꯏ ꯀꯔꯤꯅꯣ ꯫
ꯉꯟ ꯉꯟ ꯍꯣꯏ ꯉꯟ ꯉꯟꯅ ꯆꯥꯔꯦ ꯍꯥꯏꯕꯗꯣ ꯑꯥꯂꯤ ꯑꯥꯂꯤꯒꯤ ꯑꯥꯂꯤ ꯕꯨꯔꯥ ꯫
ꯉꯟꯕ ꯍꯣꯏ ꯌꯥꯝ ꯉꯟꯅ
ꯑꯣ ꯑꯗꯨꯗꯤ ꯉꯟꯅ ꯆꯥꯈ꯭ꯔꯦ ꯉꯁꯤ ꯊꯕꯛ ꯂꯩꯇꯕꯒꯤ ꯫ ꯊꯕꯛ ꯆꯠꯇꯕꯒꯤ ꯅꯣꯏꯗꯤ ꯫
ꯅꯪ ꯀꯣꯂꯦꯖ ꯀꯥꯕ꯭ꯔꯥ ꯊꯕꯛ ꯁꯨꯕ꯭ꯔꯥ ꯫
ꯏꯟꯇꯥꯟ ꯏꯟꯇꯥꯟ
ꯕꯔꯥꯗ ꯂꯩꯕ꯭ꯔꯥ
ꯍꯣꯏ
ꯍꯣꯁꯇꯦꯜ ꯅꯠꯇꯦ
ꯎꯝ ꯍꯣꯁꯇꯦꯜ ꯅꯠꯇꯦ ꯍꯣꯁꯇꯦꯜꯒꯤ ꯍꯣꯇꯦꯜꯒꯤ ꯃꯇꯝ ꯂꯣꯏꯈ꯭ꯔꯦꯕ ꯑꯩ ꯍꯅꯨꯕꯤꯅꯤ ꯍꯥꯏꯅ
ꯀꯥꯏ ꯂꯩꯕꯅꯣ
ꯌꯨꯝꯗꯅꯦ
ꯌꯨꯝ ꯑꯁꯦ ꯑꯥꯎꯠꯁꯥꯏꯠꯇꯔ ꯅꯠꯇ꯭ꯔꯒ ꯃꯅꯤꯄꯨꯔꯗꯔꯥ
ꯃꯅꯤꯄꯨꯔꯒꯤ ꯑꯥꯎꯠꯁꯥꯏꯗꯠꯇ ꯃꯅꯤꯄꯨꯔꯗ ꯅꯠꯇꯦ ꯃꯅꯤꯄꯨꯔꯗ ꯅꯠꯇꯦ ꯗꯣ ꯍꯥꯏꯕ ꯅꯠꯇꯦ ꯍꯥꯏꯕ ꯌꯥꯗꯦ ꯇꯣꯛꯈ꯭ꯔꯣ
ꯅꯪꯅ ꯑꯩꯁꯦ ꯉꯁꯤ ꯌꯦꯟ ꯆꯥꯏ
ꯍꯥꯎꯅꯤꯀꯣ ꯅꯣꯏꯗꯤ ꯃꯤꯒꯤꯗꯤ
ꯍꯥꯎꯇꯦꯗ ꯀꯗꯥꯏꯗꯒꯤ
ꯀꯩꯅꯣ ꯌꯦꯟ ꯍꯥꯏꯕꯗꯤ ꯆꯤꯛꯀꯦꯟꯅꯦ ꯀꯣ
ꯃꯅꯦ
ꯀꯩꯅꯣ ꯍꯥꯎꯇꯦ ꯍꯥꯏꯔꯗꯤ ꯅꯪ ꯈꯨꯄꯥꯛ ꯆꯥꯅꯤ
ꯈꯣꯏꯗꯤ ꯄꯥꯟꯅꯦ ꯄꯥꯟ ꯑꯄꯤꯛꯄꯗꯣ
ꯍꯣꯏꯅꯦ
ꯑꯗꯨꯁꯨ ꯆꯥꯛ ꯃꯇꯝ ꯁꯥꯡꯅ ꯆꯥꯗ꯭ꯔꯒ ꯆꯥꯕꯒꯤꯀꯣ ꯌꯥꯝ ꯍꯥꯎꯋꯦ ꯄꯥꯡꯗ
ꯀꯅꯥꯅ ꯊꯣꯡꯕ꯭ꯔꯥ
ꯍꯥꯏ ꯏꯃꯥꯟꯅꯕꯤꯅ ꯊꯣꯡꯉꯦ ꯊꯨꯝ ꯈꯔ ꯌꯥꯝꯕꯒꯤ ꯌꯥꯝꯅꯗꯤ ꯆꯥꯕ ꯌꯥꯗꯦ ꯑꯗꯨꯁꯨ ꯍꯥꯎꯋꯦ ꯅꯣꯏꯗꯤ ꯍꯌꯦꯡ ꯊꯕꯛ ꯆꯠ ꯇꯣꯏꯔꯣ
ꯂꯩꯗꯣꯏꯅꯦ ꯑꯩꯗꯤ
ꯍꯥꯥ
ꯑꯩꯗꯤ ꯂꯩꯒꯅꯤ ꯆꯠꯂꯣꯏ ꯆꯠꯂꯣꯏ
ꯆꯠꯂꯣꯏ ꯀ꯭ꯔꯤꯒꯤꯔ ꯇꯨꯝꯃꯒ ꯂꯩ ꯇꯣꯝꯃꯒ ꯀꯩꯅꯣ ꯑ ꯅꯪꯒꯤ ꯄꯥꯟꯗꯣ ꯆꯥꯔꯒ ꯑꯗꯨꯝ ꯇꯨꯝꯒꯅꯤ ꯍꯥꯏꯕ꯭ꯔꯣ
ꯀꯔꯤ ꯍꯥꯏꯕ꯭ꯔ
ꯈꯪꯗꯦ ꯑꯩ ꯑꯩꯁꯨ ꯄꯥꯟꯗ꯭ꯔꯥ ꯈꯟꯕꯅꯤ ꯀꯩꯅꯣ ꯑꯁꯤ ꯑꯃꯗꯣ ꯅꯪ ꯍꯌꯦꯡꯆ ꯉꯔꯥꯡ ꯉꯔꯥꯡ ꯉꯔꯥꯡ ꯆꯥꯕꯗꯣ
ꯎꯝ ꯉꯔꯥꯡ ꯑꯩ ꯅꯪꯕꯨ ꯋꯥꯔꯤ ꯁꯥꯕ꯭ꯔꯥ
ꯅꯪ ꯅꯪ ꯀꯅꯅꯣ
ꯅꯪ ꯃꯤ ꯑꯣꯜꯂꯝꯒꯅꯤꯗ
ꯅ ꯅꯪ ꯑꯣ ꯉꯔꯥꯡꯗꯣ ꯅꯪ ꯀꯦꯛꯇ ꯂꯩꯕ ꯃꯥꯜꯂꯦꯀꯣ ꯑꯗꯨꯗꯤ ꯑꯌꯥ ꯑꯌꯥꯥ
ꯑꯍꯥꯟꯕꯅꯦ ꯅꯪꯕꯨ
ꯑꯣ ꯑꯣ ꯑꯗꯨꯗꯤ ꯅꯪ ꯀꯅꯥꯅꯣ ꯑꯩ ꯑꯩꯁꯨ ꯍꯧꯔꯒꯦ
ꯀꯣꯛ ꯈꯔ ꯆꯣꯏꯕ ꯅꯨꯄꯥꯗꯨ ꯅꯠꯇ꯭ꯔꯣ
ꯀꯅꯥꯔꯣ ꯅꯪꯔꯣ ꯀꯣꯛ ꯆꯣꯏꯕꯗꯣ
ꯑꯩꯗꯤ ꯅꯨꯄꯤꯅꯤꯅ ꯅꯨꯄꯥꯅꯦ ꯀꯣꯛ ꯀꯣꯛ ꯆꯣꯏꯕꯗꯣ
ꯅꯪ ꯑꯣꯏꯔꯝꯒꯅꯤꯗ
ꯀꯣꯛ ꯁꯣꯏꯕ ꯅꯨꯄꯥ ꯑꯃ ꯂꯩꯌꯦ ꯍꯥꯏꯕ ꯑꯁꯤ ꯀꯔꯤꯌꯥꯒꯤ ꯒ꯭ꯔꯨꯞꯇ
ꯑꯁ ꯂꯣ ꯑꯦꯔꯦꯗ ꯅꯅꯥꯪꯁꯨ
ꯅꯪ ꯃꯥꯜꯂꯦꯕ ꯈꯪꯗꯦ ꯍꯥꯏꯅꯉ ꯆꯔ ꯆꯣꯏꯔꯁꯗꯣꯝ ꯏꯁꯩꯁꯥ ꯐꯅꯕꯤ ꯌꯥꯏ
ꯒ ꯃꯗꯦ ꯅꯪꯒꯤ ꯊꯕꯇꯤ ꯀꯔꯤ ꯍꯤꯟꯁ ꯑꯃ ꯄꯤꯌꯣ
ꯑꯩꯗꯤ ꯑꯗꯨꯝ ꯂꯩꯕꯅꯦ
ꯑꯣ ꯑꯣ ꯅꯪꯅ ꯊꯕꯛ ꯆꯔꯣꯏ ꯍꯥꯏ ꯍꯥꯏꯀꯣ
ꯍ
ꯑꯩꯠ ꯆꯀꯅꯤ ꯑꯩꯗꯣ ꯅꯪ ꯆꯠꯀꯅꯤ ꯍꯥꯏꯕ꯭ꯔꯥ ꯍꯥꯏꯕ꯭ꯔꯥ ꯈꯟꯕꯅꯤ ꯍꯥꯎꯕꯒꯤꯅꯦ ꯀꯣꯛ ꯆꯣꯏꯕ ꯃꯤꯁꯤꯡꯕꯨ ꯑꯗꯨꯝ ꯀꯣꯛꯜ ꯇꯧꯔꯗꯤ ꯑꯗꯨꯝ ꯇꯧꯕꯅꯤ ꯀꯣꯛ ꯄꯤꯌꯨ
ꯌꯥꯝꯅ ꯍꯩꯄ ꯁ꯭ꯋꯥꯏꯗ ꯅꯪꯁꯦ
ꯀꯩꯅꯣ ꯑꯁꯦꯡꯕꯗꯣ ꯍꯥꯏꯕ ꯍꯥꯏꯕꯅꯦ ꯍꯄꯥꯥꯟ ꯅꯠꯇꯦ ꯁꯤ ꯅꯪ ꯅꯪꯗꯣ ꯇꯥꯁꯨ ꯇꯥꯅꯤꯡꯗꯕ꯭ꯔꯥ ꯑꯩꯒꯤ ꯍꯗꯣ
ꯍꯝ ꯐꯖꯅ ꯐꯝꯂꯒ ꯋꯥꯔꯤ ꯁꯅꯦ ꯀꯔꯤꯅꯣ
ꯐꯖꯅ ꯁꯥꯕꯅꯦ ꯅꯪ ꯅꯪꯅ ꯆꯣꯏ ꯈꯔ ꯆꯣꯏꯕꯒꯤ ꯁꯥꯕ ꯌꯥꯗꯕꯒꯤꯅꯦ ꯑꯣ ꯑꯣ ꯇꯣꯄꯤꯛ ꯄꯨꯔꯛꯑꯣ ꯁꯥꯥꯁꯦ
ꯅꯪꯁꯦ
ꯍꯣꯏ
ꯑꯩꯔꯣ
ꯍꯥꯥ ꯀꯣꯏꯁꯟ꯭ꯔꯥ
ꯑ
ꯀꯥꯏꯩꯅꯣ
ꯄꯨꯔꯤꯌꯥꯗ ꯊꯕꯛ ꯆꯠꯀꯅꯤ
ꯇꯥꯕ꯭ꯔꯣ
ꯇꯥꯏꯅꯦ ꯇꯥꯏꯅꯦ ꯍꯥꯏꯔꯣ
ꯅ
ꯇꯥꯏꯌꯦ
ꯀꯩꯅꯣ ꯋꯥꯔꯤ ꯋꯥꯁꯣꯞ ꯃꯥꯇꯁꯨ ꯍꯥꯏꯗ꯭ꯔꯒ
ꯑꯩꯗꯤ ꯉꯥꯡꯕꯅꯦ ꯅꯪ ꯇꯥꯗꯕꯒꯤꯅꯦ
ꯅꯣ ꯅꯪ ꯅꯪ ꯅꯪ ꯐꯣꯟ ꯐꯣꯟꯗ ꯀꯩꯅꯣ ꯅꯪꯒꯤ ꯑꯪꯀꯤꯠ ꯆꯟꯗꯣ ꯀ꯭ꯔ ꯅ ꯅꯣꯏꯈꯣ
ꯍꯥꯏꯔꯣ
ꯑꯩ ꯍꯥꯏꯕ ꯍꯥꯏꯗꯕꯒꯤꯅꯦ
ꯋꯥ ꯑꯊꯤꯕ ꯑꯌꯥ ꯑꯩ ꯉꯔꯥꯡ ꯍꯥꯏꯈ꯭ꯔꯦꯗ
ꯏꯕꯥꯅꯤ ꯑꯍꯥꯟꯕꯅꯦ
ꯑꯍꯥꯟꯕꯅꯦ ꯑꯍꯥꯟꯕꯅꯦ ꯅꯪꯁꯦ ꯃꯤꯌꯝꯕꯒꯤ ꯃꯤ ꯌꯝꯕꯒꯤ ꯅꯪꯗꯣ ꯀꯣꯟꯐ꯭ꯌꯨꯁ ꯆꯠꯄ ꯃꯥꯜꯂꯦ ꯈꯔ
ꯑꯗꯨ ꯑꯃꯨꯛ ꯍꯥꯏꯔꯛ ꯑꯃꯨꯛ ꯍꯥꯏꯔꯛꯄ ꯌꯥꯗ꯭ꯔꯣ
ꯑꯅꯤꯃꯛ ꯑꯅꯤ ꯑꯍꯨꯝ ꯍꯥꯏꯔꯗꯤ ꯃꯣꯏꯗꯣ ꯌꯥꯏ ꯌꯥꯗꯦ ꯍꯥꯏꯌꯦ ꯀꯔꯤꯅ ꯌꯥꯗꯦ ꯍꯥꯏꯌꯦ
ꯑꯗꯨꯝ ꯃꯤꯡ ꯄꯟꯒꯅꯨꯕ ꯑꯁ ꯅꯪ ꯁꯦ ꯂꯣꯏꯔꯦꯍꯦ
ꯑꯗꯣ ꯇꯥꯕ꯭ꯔꯣ
ꯇꯥꯏꯅꯦ ꯀꯔꯤ ꯑꯗꯣ
ꯅꯪ ꯑꯩꯁꯨ ꯐꯪꯗ꯭ꯔꯗꯤ ꯅꯪꯁꯨ ꯐꯪꯉꯔꯣꯏ
ꯑꯁ ꯂꯣꯏꯔꯦꯗ ꯅꯪ
ꯑꯩ ꯃꯪꯖꯕ ꯇꯥꯏꯅꯦ ꯑꯗꯨꯗꯤ
ꯍꯥꯥ
ꯑꯩ ꯃꯥꯡꯖꯕ ꯇꯥꯏꯅꯦ
ꯍꯣꯏ ꯀꯩꯅꯨ ꯑꯩꯒꯤ ꯑꯩꯒꯤ ꯒꯦꯁ ꯌꯥꯗꯦ ꯈꯣꯏ ꯒꯦꯁ
ꯍꯧꯖꯤꯛ ꯀꯔꯤ ꯊꯣꯡꯗꯣꯏꯅꯣ
ꯋꯥꯇꯔꯗꯣ ꯕꯣꯏꯜ ꯇꯧꯅꯤꯡꯕ
ꯏꯁꯤꯡ ꯁꯥꯍꯟꯒꯦ
ꯏꯁꯤꯡ ꯁꯥꯅꯤꯡ ꯁꯥꯍꯟꯅꯤꯡꯕ ꯍꯣꯏ
ꯑꯩꯈꯣꯏꯒꯤ ꯏꯁꯤꯡꯗꯣ ꯎꯝ ꯐ꯭ꯔꯨꯠ ꯐꯤꯜꯇꯔ ꯂꯩꯌꯦ ꯑꯗꯣ ꯐꯤꯜꯇꯔꯗꯣ ꯈꯪꯗꯦ ꯌꯥꯝ ꯑꯩꯈꯣꯏꯒꯤ ꯍꯛꯆꯥꯡꯗꯣ ꯅꯨꯡꯉꯥꯏꯇꯕꯒꯤꯀꯣ ꯐꯤꯜꯇꯔꯒꯤ ꯁꯤꯡꯗꯣ ꯑꯗꯨꯝ ꯊꯛꯈ꯭ꯔꯁꯨ ꯕꯣꯜ ꯇꯧꯗ꯭ꯔꯗꯤ ꯌꯥꯗꯕ
ꯅꯪꯅ ꯀꯔꯝꯕ ꯏꯟꯇꯔꯟ ꯆꯠꯂꯤꯅꯣ
ꯀꯔꯝꯕ ꯏꯟꯇꯥꯔ
ꯎꯝ
ꯏꯁꯥ ꯌꯦꯡꯕ
ꯍꯟꯇꯕꯣ
ꯇꯥꯏꯌꯦꯅꯦ
ꯅꯔꯁꯤꯡ ꯇꯝꯕ꯭ꯔꯥ ꯅꯠꯇ꯭ꯔꯒ
ꯑꯗꯨꯝ ꯍꯥꯏꯕ ꯌꯥꯗꯕ
ꯑꯁ ꯂꯣꯏꯔꯦꯗ ꯍꯥꯏꯔꯣꯅꯦ
ꯍꯥꯏꯕ ꯌꯥꯗꯦ ꯍꯥꯏꯕꯅꯤ ꯀꯩꯅꯣ ꯅꯪꯗꯤ ꯍꯌꯦꯡꯁꯨ ꯑꯗꯨꯝ ꯅꯦꯛꯁ ꯋꯤꯛꯗꯣ ꯊꯕꯛ ꯑꯃꯠꯇꯁꯨ ꯂꯩꯇꯕ꯭ꯔꯥ
ꯂꯩꯇꯦꯅꯤ
ꯂꯩꯇꯦ
ꯎꯝ
ꯇꯨꯝ ꯇꯨꯝꯔꯒ ꯂꯩꯕꯅꯤ ꯑꯗꯨꯗꯤ
ꯍꯣꯏꯅꯦ
ꯌꯥꯝ ꯅꯨꯡꯉꯥꯏꯔꯦꯀꯣ ꯃꯤꯗꯤ
ꯅꯪꯅ ꯍꯦꯟꯅ ꯅꯨꯡꯉꯥꯏꯌꯦ
ꯄꯩꯁꯥ ꯌꯥꯝ ꯂꯩꯕ ꯃꯤꯁꯤꯡꯅꯦ ꯅꯣꯏꯗꯤ ꯑꯗꯨꯗꯤ ꯂꯩꯔꯒ ꯌꯦꯟ ꯆꯥꯔꯒ ꯅꯨꯡꯉꯥꯏꯔꯒ ꯂꯩꯕꯅꯤꯅꯦ ꯅꯪꯗꯤ ꯑꯗꯨꯗꯤ
ꯅꯣꯏꯅ ꯍꯦꯟꯅ ꯅꯨꯡꯉꯥꯏꯌꯦ
ꯋꯥ ꯍꯩꯅꯤꯡꯗꯕ꯭ꯔꯣ ꯋꯥ ꯂꯩꯇꯕ꯭ꯔꯣ
ꯋꯥ ꯂꯩꯇ꯭ꯔꯦ ꯋꯥꯍ ꯑꯋꯥ
ꯅꯪꯒꯤ ꯈꯣꯟꯖꯦꯜ ꯇꯥꯗꯦ
ꯋꯥ ꯄꯤꯕꯤꯌꯨ
ꯅꯪꯁꯦ ꯅꯪꯁꯦ ꯇꯧꯒꯦ ꯇꯧꯕꯅꯤꯀꯣ
ꯍꯣꯏꯅꯦ ꯑꯁ ꯀꯔꯤꯅꯣ ꯅꯪꯁꯨ ꯅꯪꯅ ꯊꯕꯛ ꯑꯃ ꯁꯨꯔꯒ ꯍꯧꯖꯤꯛ
ꯂꯣꯏꯔꯦ ꯑꯩꯗꯤ
ꯀ꯭ꯔꯦꯛ ꯀ꯭ꯔꯣꯛ ꯀ꯭ꯔꯦꯛ ꯀ꯭ꯔꯣꯛ ꯀ꯭ꯔꯦꯛ ꯀ꯭ꯔꯣꯛ ꯇꯥꯏꯅꯦ
ꯂꯣꯏꯔꯦ ꯂꯣꯏꯔꯦ ꯑꯗꯨꯒꯤꯔꯥ ꯅꯪ ꯅꯪ ꯅꯪꯒꯤ ꯈꯣꯟꯖꯦꯜꯗꯣ ꯄꯤꯛꯈ꯭ꯔꯒ ꯆꯠꯄꯗꯣ ꯄꯤꯛꯄ ꯈꯪꯗꯦ ꯍꯥꯏꯕ ꯍꯩꯇꯦ
ꯂꯥꯏꯔꯦ
ꯍꯥꯥ
ꯍꯥꯥ ꯇꯧꯔꯣ
ꯑꯌꯥ ꯁꯤ ꯅꯨꯄꯥꯁꯦ ꯈꯨꯄꯥꯛ
ꯐꯠꯇꯕ ꯋꯥ ꯉꯥꯡꯒꯅꯨ